ꯍꯂꯣ
ꯇꯥꯔꯕ
ꯇꯔꯦ
ꯆꯥꯛ ꯊꯣꯡꯕ ꯂꯣꯏꯔꯕꯣ
ꯂꯣꯏꯈ꯭ꯔꯦ ꯁꯤꯡꯁꯨꯨ ꯆꯥꯗꯣꯏꯅꯦ ꯑꯩ
ꯇꯔꯤ ꯁꯤꯡꯖꯨ
ꯍꯋꯥꯏꯁꯥꯡꯕꯤ
ꯑꯋꯥꯏ ꯁꯥꯡꯕꯤꯌꯦ
ꯎꯝ
ꯃꯤꯦꯃꯤꯒꯥ
ꯅꯤꯅꯦ ꯍꯥꯞꯇꯣ ꯍꯥꯞꯄꯣꯏꯗ꯭ꯔꯅꯦ ꯅꯤꯅꯤ ꯂꯩꯔꯝꯗꯧ ꯃꯥꯟꯗꯦ
ꯎꯝ ꯑꯩꯗꯤ ꯑꯉꯥꯡ ꯍꯣꯔꯦꯟ ꯇꯦꯁ ꯂꯧꯒꯦꯅ ꯀꯩꯅꯣ ꯇꯧꯔꯤ
ꯀꯣꯏꯁꯟ ꯁꯦꯝꯦꯅꯦ
ꯍꯥꯏꯗꯤꯅꯦꯕ ꯑꯇꯣꯞꯄ ꯅꯣꯠꯕꯨꯛ ꯑꯃꯗ ꯏꯊꯣꯛꯑꯒ ꯐꯖꯅ ꯁꯨꯃꯥꯏꯅ ꯇꯧꯕꯤꯕꯁꯦ ꯄꯩꯈꯥꯗꯧꯅ ꯁꯤꯁꯤꯅ ꯃꯣꯏꯗꯁꯨ ꯕꯤꯠꯂꯌꯦꯕ
ꯍꯣꯏ
ꯑ ꯑꯉꯥꯡꯅ ꯅꯨꯡꯉꯥꯏꯅ ꯍꯣꯠꯅꯕꯗ ꯋꯥꯔꯦ ꯑꯣꯖꯥꯗꯤ
ꯑꯗꯨ ꯉꯥꯛꯇꯅꯦ ꯍꯧꯖꯤꯛꯀꯥꯟꯒꯤ ꯑꯣꯖꯥꯗꯤ
ꯌꯦꯂ ꯑꯣꯖꯥꯒ ꯑꯣꯏꯅꯤꯡꯉꯛꯇꯕꯤꯗꯣ
ꯎꯝ ꯁꯥꯥꯇ꯭ꯔꯁꯦ ꯅꯨꯡꯉꯥꯏꯍꯜꯂꯦꯕ ꯍꯧꯖꯤꯛꯇꯤ
ꯎꯝ ꯄꯨꯥ ꯦꯔꯥ ꯀꯥꯔꯌꯥꯕ
ꯂꯩꯕꯁꯨ ꯌꯥꯗ꯭ꯔꯤꯉꯩꯅꯦꯗꯥ ꯑꯃꯃꯣ
ꯑꯦ ꯑꯉꯥꯡ ꯑꯃ ꯇꯨꯏꯁꯟꯒꯤꯁꯨ ꯍꯥꯏꯔꯛꯑꯦꯕꯀꯣ
ꯎꯝ
ꯑꯩ ꯀꯔꯤꯝ ꯍꯥꯏꯈꯤꯗ꯭ꯔꯦ
ꯀꯥꯏꯗꯗꯣꯏꯁꯨ ꯃꯅꯨꯡꯗ
ꯍꯣꯁꯇꯦꯜꯗ ꯂꯥꯛꯄꯩ ꯋꯥꯔꯤꯅꯤꯗ ꯂꯤꯁꯤꯡ ꯑꯃꯒ ꯀꯩꯅꯣ ꯈꯛꯇꯪꯅꯦ ꯆꯥꯝꯉꯥ ꯈꯛꯇꯪ ꯄꯤꯅꯩ ꯈꯣꯠꯂꯦ ꯑꯗꯨꯃꯥꯏꯅ ꯃꯣꯏꯗꯣ ꯄꯤꯅꯤꯡꯕ ꯃꯥꯜꯂꯦꯕ ꯀ꯭ꯂꯥꯁ ꯁꯕꯦꯟꯌꯦ ꯑꯗꯨꯅꯦ ꯃꯊꯟꯗꯁꯨ ꯇꯧꯗꯣꯏꯅꯦ ꯑꯣꯜ ꯁꯕꯖꯦꯛꯁꯨ ꯇꯥꯛꯇꯣꯏꯅꯦ
ꯌꯥꯏ ꯇꯣꯛꯑꯣ ꯑꯃ ꯆꯃꯉꯥꯗꯨꯗꯗꯤ
ꯑꯗꯨꯅꯦ
ꯂꯤꯁꯤꯡ ꯃꯔꯤ ꯃꯉꯥ ꯄꯤꯅꯔ ꯀꯥꯟꯁꯤꯗ ꯃꯔꯤ ꯃꯉꯥꯗꯨ ꯌꯧꯗ꯭ꯔꯦ ꯍꯥꯏꯔꯁꯨ ꯅꯠꯇ꯭ꯔꯥ ꯍꯣꯜꯁꯇꯦꯜꯗ ꯂꯥꯛꯄꯒꯤ ꯍꯥꯏꯔꯣꯕ
ꯑꯣꯜ ꯁꯞꯖꯦꯛꯅꯦ ꯇꯥꯛꯇꯣꯏꯅꯣ ꯁꯞꯖꯦꯛ ꯑꯃꯈꯛꯇꯪ ꯇꯧꯕꯗ ꯀꯌꯥꯅꯣ ꯂꯧꯔꯤꯗꯣ
ꯍꯣꯏ ꯑꯗꯩꯗꯤ ꯍꯣꯁꯇꯦꯜꯗ ꯂꯥꯛꯄꯒꯤ ꯄꯩꯁꯥꯗꯨ ꯈꯔ ꯌꯦꯡꯕ ꯍꯥꯏꯔꯁꯨ ꯃꯥꯏ ꯑꯃ ꯆꯧꯉꯥꯗꯨꯗꯤ
ꯂꯤꯁꯤꯡ ꯑꯃ ꯇꯥꯕ ꯌꯥꯏ ꯌꯨꯝꯒꯤ ꯀꯩꯅꯣꯗꯒꯤ ꯇꯨꯏꯁꯟꯗꯒꯤ ꯃꯤ ꯑꯃꯈꯛ ꯈꯤꯇꯪ ꯑꯣꯏꯕꯅꯤꯅꯀꯣ
ꯀꯅꯥꯅꯣ ꯃꯣꯏꯁꯨ ꯀ꯭ꯂꯥꯁ ꯁꯦꯚꯦꯟ ꯀꯥꯏꯔꯕ ꯑꯉꯥꯡꯕꯨ ꯂꯤꯁꯤꯡ ꯑꯃ ꯆꯥꯝꯉꯥꯥꯁꯦꯅ ꯇꯧꯒꯦ ꯍꯥꯏ
ꯑꯗꯨꯅꯦ ꯑ ꯈꯪꯗꯦꯗ
ꯀꯗꯥꯥꯏꯗ ꯂꯩꯕ ꯃꯤꯅꯣ ꯀꯩꯅꯣ ꯀ꯭ꯋꯥꯇꯔꯒꯤꯔꯣ ꯅꯠꯇ꯭ꯔꯒ ꯃꯄꯥꯟꯗꯩꯔꯣ
ꯀ꯭ꯋꯥꯇꯔꯒꯤꯅꯦꯕ ꯑꯩꯈꯣꯏ ꯅꯦ ꯑꯃꯒ ꯃꯣꯏ ꯊꯕꯛ ꯇꯧꯃꯤꯟꯅꯕ ꯑꯣꯏꯗꯣꯏꯅꯦꯕ ꯅꯨꯄꯤꯁꯦ
ꯎꯝ
ꯃꯆꯥꯁꯦ ꯑꯗꯣ ꯅꯦꯅꯦ ꯗꯨꯅ ꯍꯥꯏꯔꯛꯄꯩ ꯑꯩꯁꯨ ꯍꯥꯏꯗꯤ ꯀꯩꯅꯣ ꯇꯧꯕꯗꯣ ꯍꯥꯏꯗꯤ ꯍꯦꯛ ꯂꯥꯛꯀꯅꯣ ꯊꯥ ꯑꯃꯒꯨꯝꯕ ꯌꯦꯡꯁꯤꯔꯥ ꯑꯗꯨꯃꯥꯏꯅ ꯈꯟꯕꯥ
ꯎꯝ ꯁꯨꯃꯥꯏꯅ ꯍꯥꯏꯀꯣ ꯑꯩ ꯍꯧꯖꯤꯛ ꯇꯨꯏꯁꯟ ꯑꯃ ꯆꯠꯂꯦꯅ ꯍꯥꯏꯌꯦꯕ ꯑꯗꯨꯝ ꯍꯥꯏꯗꯤ ꯑꯗꯨ ꯑꯗꯨꯐꯧ ꯁꯨꯃꯥꯏꯅ ꯄꯩꯁꯥꯗꯨ ꯄꯤꯅꯩ ꯑꯗꯨꯃꯛ ꯌꯧꯗ꯭ꯔꯁꯨ
ꯑꯣ ꯑꯩꯅ ꯍꯥꯏꯌꯦ ꯀꯌꯥ ꯂꯧꯔꯤꯅꯣ ꯑꯗꯨ ꯑꯩꯅ ꯃꯁꯤꯡꯗꯣ ꯍꯥꯏꯌꯦꯕꯀꯣ ꯌꯥꯝꯃꯤꯍꯦ ꯇꯧꯔꯛꯑꯦ ꯑꯗꯣ ꯑꯁ ꯀꯥꯏꯗꯒꯤ ꯏꯐꯣꯔꯠꯇꯤ ꯊꯤ ꯊꯥꯗꯩꯩ ꯀꯩꯅꯣ ꯇꯨꯏꯁꯟ ꯑꯃ ꯇꯧꯕ ꯍꯥꯏꯁꯦ ꯄꯨꯔꯥ ꯁ꯭ꯀꯨꯜꯒꯤ ꯑꯣꯖꯥꯗꯒꯤ ꯍꯦꯟꯅ ꯋꯥꯏꯌꯦ ꯇꯨꯏꯁꯟꯒꯤ ꯑꯣꯖꯥꯅ
ꯑꯗꯩꯗꯤ ꯀ꯭ꯂꯥꯁ ꯁꯦꯚꯦꯟꯒꯤ ꯂꯥꯏꯔꯤꯛ ꯍꯥꯏꯁꯦ ꯌꯦꯡꯉꯣ ꯅꯪ ꯆꯞ ꯃꯥꯟꯅꯅ ꯃꯥꯒ ꯄꯥꯔꯛꯇ ꯌꯥꯔꯣꯏ ꯈꯪꯉꯛꯇ ꯌꯥꯔꯣꯏ
ꯑꯗꯨꯅꯦ
ꯁꯕꯖꯦꯛ ꯑꯃꯈꯛ ꯇꯧꯕꯅꯦ ꯍꯥꯏꯌꯣ ꯑꯃꯔꯣꯝꯗ ꯅꯠꯇ꯭ꯔꯥ ꯃꯅꯤꯄꯨꯔꯤ ꯈꯛꯇꯪ ꯇꯥꯛꯈꯤꯕꯩ ꯑꯃ ꯑꯗꯩꯗꯤ ꯑꯦꯡꯂꯤꯁ꯭ ꯈꯛꯇꯪ ꯀꯛꯈꯤ
ꯑꯦꯟ ꯁꯤ ꯑꯥꯔ ꯇꯤꯒꯤ ꯂꯥꯏꯔꯤꯛꯅꯦ ꯁꯤ ꯕꯤ ꯑꯦꯁ ꯁꯤꯅꯦꯕ ꯑꯉꯥꯡꯗꯣ
ꯎꯝ ꯃꯥ ꯑꯇꯣꯞꯄ ꯑꯣꯖꯥ ꯐꯪꯉꯣꯏꯗ ꯑꯗꯨꯒꯤꯃꯥꯏꯅ ꯄꯤꯔꯗꯤ ꯄꯩꯁꯥꯗꯣ ꯀꯣ
ꯄꯩꯁꯥꯒꯤꯅꯦ ꯄꯩꯁꯥꯒꯤ ꯈꯥꯕ ꯇꯧꯔꯛꯏꯁꯦ ꯃꯤꯅ ꯈꯪꯗꯦ ꯃꯌꯥꯝꯁꯦ
ꯑꯗꯨꯗꯤ ꯅꯪ ꯅꯪꯒꯤ ꯅꯣꯡꯃꯒꯤ ꯄꯩꯁꯥ ꯀꯥꯏꯊꯣꯛꯄꯗ ꯄꯥꯊꯣꯛꯄꯗ ꯌꯥꯝ ꯌꯥꯝꯃꯥꯝꯃꯥꯔꯣꯏ ꯑꯗꯨꯗꯤ ꯌꯦꯡꯉꯣ
ꯎꯝ ꯂꯨꯄꯥ ꯀꯌꯥꯅꯣ ꯑꯗꯨꯁꯨ ꯃꯇꯝꯗꯣ ꯃꯣꯏꯗꯣ ꯈꯪꯕ꯭ꯔꯥ
ꯎꯝ
ꯃꯇꯝ ꯀꯨꯏꯅ ꯇꯧꯍꯟꯅꯤꯡꯕꯤꯗꯣ ꯑꯣꯏꯗꯣꯏꯅꯦꯕ ꯑꯃ ꯃꯣꯏ ꯈꯛꯇꯪꯒꯤ ꯃꯣꯏ ꯈꯛꯇꯪꯒꯤ ꯑꯣꯏꯖꯥꯕ ꯊꯤꯕꯤꯗꯣ
ꯎꯝ
ꯑꯗꯨꯃꯥꯏꯅ
ꯑꯩ ꯀ꯭ꯋꯥꯗ ꯂꯩꯕꯁꯤꯡꯁꯦꯀꯣ ꯑꯣꯖꯥ ꯑꯣꯏꯒꯔꯒꯅ ꯑꯣꯏꯒꯔ꯭ꯦ ꯀꯣ ꯅꯠꯇꯕꯁꯤꯡꯁꯦ ꯍꯣꯏ ꯑꯗꯨꯝ ꯈꯔ ꯀꯩꯅꯣ ꯇꯧꯒꯅꯤ ꯅꯤꯇꯥꯅꯒ ꯇꯧꯔꯝ ꯃꯤꯁꯤꯡꯗꯣ
ꯎꯝ
ꯋꯥꯈꯤꯗ꯭ꯔꯥ ꯃꯥꯁꯦ ꯌꯥꯝꯅ
ꯎꯝ ꯑꯣꯖꯥꯒꯤꯗꯤ ꯅꯠꯇꯦ ꯑꯉꯥꯡꯗꯣ ꯈꯔꯁꯨ ꯁ꯭ꯂꯣ ꯆꯠꯂꯕ ꯑꯉꯥꯡ ꯑꯣꯏꯗꯣꯏꯅꯦꯕ ꯑꯗꯨꯒꯅꯦ ꯍꯥꯏꯗꯤ ꯀ꯭ꯂꯥꯁꯁꯨ ꯌꯥꯝꯁꯤꯜꯂꯛ ꯄꯥꯗꯒꯤ ꯂꯥꯏꯔꯤꯛ ꯈꯪꯗꯕꯅꯁꯨ ꯍꯦꯟꯖꯜꯂꯛꯄꯒꯤ ꯑꯃ ꯁ꯭ꯀꯨꯜꯗꯨꯁꯨ ꯈꯤꯇꯪ ꯂꯤꯡꯕꯗꯁꯨ ꯂꯤꯡꯕ ꯍꯥꯏꯗꯤ ꯃꯌꯥꯝꯒꯤ ꯃꯤꯡꯗꯗꯤ ꯂꯤꯡꯅꯔꯦ ꯅꯥꯅꯥꯎ ꯃꯣꯏ ꯇꯝꯕ ꯏꯁ꯭ꯀꯨꯜꯗꯨꯗꯤ
ꯋꯥ
ꯑꯗꯨꯗ ꯈꯔ ꯋꯥꯔꯛꯑꯕ ꯑꯣꯏꯗꯣꯏꯅꯦꯕ
ꯍꯣꯏ ꯑꯗꯨꯗꯤ ꯍꯦꯟꯅ ꯎꯝ ꯑꯦꯐꯔꯠꯇꯣ ꯍꯦꯟꯅ ꯊꯥꯗꯕꯥꯝ ꯊꯣꯛꯑꯦꯕ ꯍꯥꯏꯗꯤ ꯁꯨꯝ ꯂꯩꯗꯅ
ꯎꯝ ꯑꯗꯣ ꯑꯩꯅ ꯑꯃꯨꯛ ꯇꯜꯂꯤꯁꯤꯅ ꯃꯤ ꯑꯅꯧꯕꯁꯦ ꯑꯃꯨꯛ ꯈꯪꯅꯅꯤꯡꯗ꯭ꯔꯦ ꯂꯥꯞꯅꯈ꯭ꯔꯒ ꯑꯃꯨꯛ ꯋꯥꯊꯤ ꯉꯥꯡꯗꯣꯏ ꯑꯣꯏꯔꯗꯤ ꯇꯟꯕ ꯑꯃ ꯑꯣꯖꯥ ꯍꯨꯟꯕꯤꯗꯣ
ꯍꯨꯜꯂꯛꯀꯗꯣꯏꯅꯦ ꯍꯥꯏꯗꯤ ꯀꯩꯁꯨ ꯋꯥ ꯄꯦꯠꯂꯝꯒꯅꯤꯕ ꯃꯣꯏ ꯑꯗꯨꯃꯥꯏꯅ ꯇꯧꯔꯛꯏ ꯗꯨꯅꯗꯤ ꯍꯥꯏꯗꯤ ꯑꯉꯥꯡꯒꯤ ꯂꯥꯏꯔꯤꯛ ꯇꯣꯏꯅꯤ ꯍꯥꯏꯔꯒꯁꯨ ꯖꯣꯕ ꯖꯣꯕ ꯇꯧꯕ ꯃꯤ ꯂꯩꯗꯅ ꯍꯥꯏꯗꯤ ꯄꯥꯝꯃꯨꯗꯕ ꯑꯉꯥꯡꯒꯤ ꯑꯣꯏꯔꯗꯤ ꯑꯗꯨꯝ ꯐꯖꯅ ꯑꯗꯨꯝ ꯂꯩꯖꯁꯥꯅꯨꯅ ꯈꯟꯕ ꯃꯤ ꯂꯩꯇ꯭ꯔꯥ ꯑꯗꯨꯨ ꯑꯣꯏꯈ꯭ꯔꯒꯅ ꯑꯃꯨꯛ ꯐꯕꯀꯣ
ꯈꯇꯪ ꯌꯦꯉꯒꯥ ꯂꯥꯏꯐꯁꯦ ꯃꯣꯏꯁꯨ ꯇꯨꯏꯁꯟꯗꯣ ꯎꯝ ꯃꯤ ꯇꯧꯉꯥꯏ ꯂꯩꯇꯕꯒꯤ ꯑꯃ ꯇꯧꯔꯗꯤ ꯌꯥꯔꯦ ꯍꯥꯏꯕꯩ ꯇꯥꯏꯞꯇ ꯊꯤꯕꯩ ꯇꯥꯏꯞꯇ ꯃꯤꯗꯨ ꯊꯤꯔꯦꯕ
ꯎꯝ ꯑꯗꯥꯏꯗꯗꯤ ꯇꯣꯛꯈ꯭ꯔꯣ ꯁ꯭ꯏꯗꯐꯧ ꯑꯗꯨꯗꯤ ꯂꯧꯅꯗ꯭ꯔꯦ ꯍꯥꯏꯕ ꯁꯨꯝ ꯁ꯭ꯋꯥꯏꯗꯗꯤ ꯄꯩꯁꯥ ꯌꯥꯝꯕ ꯅꯠꯇꯦꯗꯅ ꯇꯨꯏꯁꯟꯒꯤꯁꯦ
ꯇꯧꯕꯗꯨꯕꯨ ꯂꯤꯁꯤꯡ ꯀꯩꯅꯣ ꯂꯧꯋꯤꯗ
ꯂꯤꯁꯤꯡ ꯑꯃ ꯍꯦꯟꯅ ꯑꯗꯨꯝ ꯂꯧꯅꯩꯌꯦ ꯍꯥꯏꯗꯤ ꯃꯤ ꯑꯍꯨꯝ ꯃꯔꯤ ꯇꯝꯃꯦ ꯍꯥꯏꯌꯦꯅꯦ ꯃꯤ ꯑꯃꯒꯤ ꯂꯤꯁꯤꯡ ꯑꯩꯅ ꯂꯧꯋꯦꯕ ꯍꯥꯏꯗꯤ ꯃꯤ ꯑꯗꯨ ꯃꯤ ꯑꯍꯨꯝ ꯇꯧꯕ ꯍꯥꯏꯁꯦ ꯃꯣꯏ ꯌꯥꯝꯗ꯭ꯔꯕꯩ ꯂꯨꯏꯅꯦꯕ
ꯎꯝ
ꯑꯗꯨꯒꯨꯝꯕ ꯃꯌꯥꯝ ꯑꯃ ꯂꯩ ꯑꯗꯩ ꯑꯗꯨ ꯀ꯭ꯂꯥꯁꯇꯣ ꯑꯁꯤꯗ ꯕꯤꯅꯤꯡ ꯁꯩꯔꯦꯡꯒ ꯇꯧꯔꯤꯗꯣ
ꯎꯝ
ꯀ꯭ꯂꯥꯁ ꯋꯥꯟ ꯇꯨ ꯉꯥꯛꯇꯅꯦꯕ ꯑꯗꯨ ꯃꯥ ꯂꯤꯁꯤꯡ ꯑꯃ ꯑꯃ ꯑꯃ ꯂꯧꯋꯦꯕ ꯑꯗꯨ ꯌꯦꯡꯉꯨꯗꯅ ꯍꯥꯏꯗꯤ ꯃꯥ ꯃꯌꯨꯝꯗ ꯂꯥꯛꯑꯒꯁꯨ ꯇꯝꯃꯤꯅꯦ ꯑꯉꯥꯡ ꯃꯈꯩꯗꯣ
ꯎꯝ
ꯅꯪꯗꯤ ꯅꯪ ꯌꯥꯗ꯭ꯔꯦ ꯃꯇꯝꯁꯨ ꯃꯥꯡꯉꯛꯀꯅꯦꯕ ꯍꯥꯏ
ꯌꯥꯝ ꯑꯗꯨꯐꯥꯎ ꯌꯥꯝꯃꯟꯗꯦ ꯍꯥꯏꯌꯦ ꯑꯉꯥꯡ ꯑꯃꯅ ꯃꯥꯅ ꯍꯥꯟꯅ ꯇꯧꯔꯝꯃꯦ ꯍꯥꯏꯌꯦꯕꯀꯣ ꯑꯗꯨ ꯑꯉꯥꯡꯗꯣ ꯃꯣꯏꯗꯣ ꯄꯩꯁꯥ ꯊꯥꯒꯤꯖꯨ ꯑꯗꯒꯤ ꯑꯃ ꯃꯣꯏꯒꯤ ꯑꯣꯏꯅ ꯑꯣꯏꯖꯉꯥꯏ ꯑꯗꯨꯝ ꯇꯧꯔꯛꯄꯗꯣ ꯈꯪꯕ꯭ꯔꯥ
ꯍꯣꯏꯅꯦ ꯑꯗꯨ ꯑꯣꯏꯕꯩꯅꯤꯅꯦ ꯄꯩꯁꯥꯗꯨ
ꯉꯥꯡꯅꯔꯒ ꯑꯃ ꯃꯥꯁꯨ ꯋꯥꯔꯕꯒꯤ ꯏꯐꯣꯔꯠꯇꯨ ꯃꯌꯥꯝ ꯊꯥꯗꯔꯒ ꯑꯉꯥꯡꯗꯨꯁꯨ ꯆꯠꯇꯕꯒꯤ ꯑꯣꯏꯗꯣꯏꯅꯦꯕ
ꯎꯝ ꯀꯩꯅꯣꯅꯦꯕ ꯄꯩꯁꯥꯗꯣ ꯑꯗꯨꯃꯥꯏꯅ ꯍꯥꯏꯔꯛꯏꯗꯣ ꯈꯔ ꯀꯩꯅꯣ ꯇꯧꯕꯩꯅꯦꯕ ꯈꯪꯕ ꯈꯔ ꯋꯥꯠꯄ ꯍꯥꯏꯒꯗ꯭ꯔꯥ ꯋꯥꯈꯪ ꯇꯥꯔꯗꯤ ꯁꯤ ꯑꯗꯨꯝ ꯍꯧꯖꯤꯛꯀꯤ ꯃꯃꯜ ꯍꯥꯏꯗꯤ ꯃꯤ ꯂꯧꯅꯔꯤ ꯆꯥꯡꯁꯤ ꯁꯣꯏ ꯍꯪꯉꯤꯗꯅ ꯑꯣꯖꯥ ꯑꯇꯣꯞ ꯂꯗꯁꯨ ꯀꯌꯥ ꯂꯧꯅꯩ ꯄꯩꯖꯥꯠꯅꯣ ꯍꯥꯏꯗꯤ ꯄꯩꯁꯥꯁꯦ ꯑꯩꯅ ꯍꯥꯏꯔꯤꯁꯦ ꯌꯥꯝꯃꯟꯗꯕꯥ ꯈꯣꯠꯄ꯭ꯔꯥ ꯑꯗꯨ ꯈꯟꯗꯣꯏꯅꯦꯕ ꯑꯗꯨ ꯈꯟꯗꯕꯩꯅꯦꯕ ꯃꯥꯅ ꯏꯔꯥꯏ ꯂꯥꯏꯅ ꯑꯗꯨꯢ ꯄꯩꯁꯥ ꯍꯥꯢꯔꯩꯗꯣ
ꯎꯝ
ꯍꯥꯏꯒꯣ ꯍꯥꯏꯗꯤ ꯁꯨꯝ ꯃꯌꯥꯝ ꯑꯗꯨꯝ ꯂꯣꯏ ꯂꯧꯅꯕꯅꯦ ꯑꯗꯨ ꯌꯥꯝ ꯀꯩꯅꯣ ꯇꯧꯋꯦ ꯍꯥꯏꯔꯒꯅ ꯑꯍꯨꯝ ꯑꯍꯨꯝ ꯆꯥꯝꯃꯉꯥ ꯑꯗꯨꯃꯥꯏꯅꯗꯤ ꯄꯤꯍꯟꯅꯤꯡꯉꯦꯅ ꯑꯗꯨꯃꯥꯏꯅ ꯍꯥꯏꯕꯣ
ꯎꯝ
ꯑꯗꯨꯗ ꯌꯥꯗ꯭ꯔꯒꯗꯤ ꯑꯗꯨꯝ ꯑꯩꯁꯨ ꯀ꯭ꯂꯁ ꯅꯨꯡ ꯆꯠꯄꯅꯤꯅ ꯃꯇꯝ ꯃꯌꯥꯝ ꯈꯥꯏꯗꯣꯛꯑ ꯇꯧꯀꯗꯣꯏꯅꯤꯅ ꯄꯩꯁꯥꯗꯣ ꯀꯔꯤꯝ ꯀꯩꯅꯣ ꯇꯧꯗ꯭ꯔꯦ ꯍꯧꯖꯤꯛ ꯋꯥꯕꯅ ꯍꯦꯜꯂꯛ ꯇꯥꯔꯗꯤ ꯈꯣꯠꯄ ꯑꯗꯨꯃꯥꯏꯅ ꯑꯣꯏꯅ ꯍꯥꯏ
ꯎꯝ
ꯋꯥꯕꯅꯁꯨ ꯍꯦꯟꯗꯣꯏꯅꯦꯕꯅ
ꯄꯨꯡ ꯑꯅꯤꯒꯨꯝꯕꯒ ꯇꯧꯍꯟꯅꯤꯡꯕꯤꯗꯨ ꯇꯧꯋꯦ ꯍꯥꯏꯕ ꯃꯣꯏꯗꯣ ꯈꯪꯕ꯭ꯔꯥ
ꯎ ꯀꯔꯥꯏꯗ ꯄꯨꯡ ꯑꯃꯒꯤ ꯄꯩꯁꯥꯐꯧ ꯌꯧꯗ꯭ꯔꯦ ꯃꯥꯏꯗꯨꯗꯤ
ꯄꯨꯡ ꯑꯃꯈꯛꯇꯪ ꯇꯧꯔꯁꯨ ꯂꯥꯏꯔꯤꯛꯀ ꯇꯥꯛꯅꯤꯡꯉꯥꯏ ꯂꯩꯕ ꯅꯠꯇꯦꯗ
ꯂꯩꯇꯦꯗꯥ ꯃꯤ ꯃꯤꯠ ꯅꯤꯐꯨꯃꯉꯥ ꯌꯥꯝꯃꯕ꯭ꯔꯥ ꯑꯗꯨꯃꯥꯏꯅ ꯇꯥꯛꯑꯣ ꯍꯥꯏꯁꯤꯗ
ꯎꯝ
ꯉꯥꯡꯑꯗ꯭ꯔꯩ ꯍꯦꯟꯅ ꯄꯨꯛꯅꯤꯡ ꯆꯪꯉꯣꯏꯕ
ꯎꯝ ꯑꯁ ꯈꯪꯗꯦꯗ ꯇꯧꯔꯤꯁꯦ
ꯀ꯭ꯂꯥꯁ ꯁꯕꯦꯟ ꯀ꯭ꯂꯥꯁ ꯁꯦꯚꯦꯟ ꯑꯣꯢꯗꯤ ꯌꯥꯝꯃꯕ ꯀ꯭ꯂꯥꯁꯅꯤꯅꯦ
ꯌꯥꯝꯃꯦ ꯑꯗꯨꯁꯨ ꯃꯅꯤꯄꯨꯔ ꯕꯣꯔꯠ ꯅꯠꯇꯦ ꯁꯤ ꯕꯤ ꯑꯦꯁ ꯁꯤ ꯍꯥꯏꯁꯦ ꯑꯗꯨꯝ ꯌꯥꯝꯃꯦ
ꯎꯝ ꯌꯥ ꯑꯗꯒꯤ ꯂꯣ ꯆꯠꯂꯗꯤ ꯅꯪ ꯃꯌꯥꯝ ꯇꯥꯛꯅꯔꯤ ꯆꯥꯡꯁꯤꯗꯤ ꯃꯉꯣꯟꯗꯅ ꯍꯦꯟꯅ ꯇꯥꯛꯇ ꯌꯥꯔꯔꯣꯏꯕ
ꯎꯝ ꯑꯗꯨꯅꯦ ꯍꯥꯏꯖꯦ ꯈꯪꯗꯦꯗ
ꯍꯥꯟꯅ ꯑꯃ ꯃꯊꯛꯀꯤ ꯀꯩꯅꯣ ꯆꯆꯦ ꯀꯔꯤ ꯃꯣꯏꯅ ꯇꯧꯔꯝꯃꯤꯗꯨꯗꯤ ꯇꯔꯦꯠ ꯅꯠꯇ꯭ꯔꯥ ꯂꯧꯔꯤꯗꯣ ꯄꯦꯄꯔ ꯑꯃ ꯁꯕꯖꯦꯛ ꯑꯃꯒꯤ
ꯍꯣꯏ ꯍꯣꯏ ꯍꯣꯏ ꯑꯃ ꯃꯣꯏꯗꯣ ꯇꯨꯋꯏꯁꯟ ꯇꯧꯅꯤꯡꯉꯥꯏ ꯃꯤ ꯂꯩꯇꯕ ꯑꯗꯨꯝ ꯇꯧꯅꯤꯡꯕ ꯃꯤ ꯂꯩꯕ ꯑꯃ ꯊꯤꯕꯗꯣ ꯈꯪꯕ꯭ꯔꯥ
ꯎꯝ
ꯑꯗꯨꯒꯤ ꯃꯑꯣꯡ ꯇꯥꯔꯛꯇ꯭ꯔꯣ ꯑꯗꯨꯗꯤ
ꯇꯥꯔꯛꯑꯦ
ꯑꯗꯣ ꯍꯧꯖꯤꯛꯇꯤ ꯑꯩꯈꯣꯏꯗꯤ ꯂꯩꯒꯦꯔꯥ ꯂꯩꯔꯣꯏꯔꯥ
ꯎꯝ
ꯇꯧꯔꯔꯣꯏꯒꯤ ꯐꯤꯕꯝꯗ ꯂꯩꯔꯕ ꯃꯤꯅꯦꯕ ꯅꯠꯇ꯭ꯔꯥ
ꯎꯝ ꯃꯣꯏꯗꯤ ꯌꯥꯗ꯭ꯔꯦ ꯑꯉꯥꯡꯒꯤꯁꯨ ꯀꯔꯤ ꯈꯟꯗꯕ ꯍꯥꯏꯗꯨ ꯀꯧꯋꯦ ꯃꯣꯏ ꯑꯉꯥꯡꯗꯨꯅ ꯄꯨꯛꯅꯤꯡꯕꯨ ꯆꯪꯉꯗꯤꯅ ꯈꯟꯕ ꯃꯃꯥ ꯃꯄꯥꯁꯨ ꯂꯩꯗꯅ
ꯎꯝ ꯑꯣꯖꯥ ꯆꯥꯟꯅꯔꯗꯤ ꯃꯥꯗꯣ ꯑꯗꯨꯝ ꯍꯩꯈꯤꯕꯅꯦꯒ ꯍꯥꯏꯌꯦ ꯃꯃꯥꯗꯨꯅ ꯍꯥꯏꯗꯤ ꯑꯗꯨꯗꯤ ꯑꯣꯖꯥꯒꯤ ꯐꯣꯇꯣ ꯀꯩꯝꯇ ꯈꯪꯉꯛꯇꯕꯩ ꯇꯥꯢꯞꯇ ꯇꯧꯗ꯭ꯔꯣ ꯑꯣꯖꯥ ꯆꯥꯟꯅꯕ ꯆꯥꯟꯅꯗꯕ ꯍꯥꯏꯁꯦ ꯑꯩꯈꯣꯏꯗꯤ ꯀꯩꯅꯣ ꯈꯪꯖꯔꯛꯇꯦ ꯂꯥꯏꯔꯤꯛ ꯇꯝꯃꯛꯄꯗ ꯑꯣꯖꯥ ꯆꯥꯅꯕ ꯆꯥꯅꯗꯕ ꯍꯥꯏꯁꯦ ꯑꯣꯖꯥꯅ ꯇꯥꯛꯂꯛꯄꯗꯣ ꯑꯗꯨꯝ
ꯀꯅ ꯂꯁꯨ ꯀꯩꯁꯨ ꯇꯝꯃꯛꯄ ꯅꯠꯇꯦꯗ
ꯎꯝ
ꯑꯗꯨ ꯇꯝꯃꯦ ꯌꯥꯔꯣꯏ ꯑꯗꯨꯝ ꯇꯝꯅꯔꯦꯕ ꯍꯧꯖꯤꯛꯄꯨꯗꯤ ꯑꯗꯨꯑꯣꯏꯁꯨ ꯃꯥꯏꯗꯨꯗꯤ ꯈꯔꯗꯤ ꯍꯦꯟꯃꯜꯂꯤꯍꯦ
ꯎꯝ
ꯑꯉꯥꯡ ꯃꯆꯥ ꯂꯣꯏꯅꯕ ꯋꯥꯏ ꯍꯥꯏꯔꯁꯨ ꯑꯉꯥꯡ ꯃꯆꯥ ꯂꯣꯏꯅꯒꯤ ꯐꯔꯦ
ꯇꯥꯛꯄꯗꯣ ꯍꯥꯏꯗꯤ ꯇꯥꯎꯔꯣꯏꯒꯦꯒ ꯍꯥꯏꯈꯤꯕꯗꯨꯁꯨ ꯑꯃꯨꯛ ꯑꯃ ꯏꯅꯨꯡ ꯅꯨꯡꯉꯥꯏꯇ ꯆꯕꯤꯗꯣ ꯈꯪꯕ꯭ꯔꯥ ꯈꯪꯅꯕ ꯃꯤꯅ ꯍꯥꯏꯔꯛꯄꯒꯤ ꯑꯃ ꯀꯩꯅꯣꯝꯃ ꯈꯟꯈꯤꯗꯣꯏꯅꯦꯕ
ꯈꯥꯟꯗꯣꯏꯅꯦ ꯈꯥꯟꯗꯣꯏꯅꯦ
ꯎꯝ
ꯍꯥꯏꯔꯤꯕ ꯑꯗꯨꯒꯤ ꯆꯥꯡꯗ ꯑꯗꯨꯃꯥꯏꯅ ꯄꯤꯕ ꯉꯝꯃꯗꯤ ꯄꯤꯔꯣ ꯈꯣꯠꯂꯣꯅ
ꯎꯝ
ꯅꯨꯡꯗꯥꯡ ꯇꯧꯕꯔꯣ ꯀꯃꯥꯏꯅ ꯇꯧꯕꯅꯣ
ꯌꯦꯡꯉꯒꯦꯒꯗꯤ ꯑꯩ ꯀ ꯑꯣꯏꯔꯁꯨꯡ ꯍꯣꯁꯇꯦꯜꯗ ꯂꯥꯛꯍꯜꯂꯒ ꯃꯌꯨꯝꯗ ꯇꯧꯕꯗꯣ ꯐꯖꯕꯤꯂꯣꯅ ꯍꯥꯏꯁꯤꯅ ꯑꯉꯥꯡꯗꯣ ꯀꯩꯁꯤꯟꯅꯃꯟꯕ
ꯎꯝ
ꯀꯦꯁꯟꯅꯔꯗꯤ ꯂꯥꯏꯔꯤꯛꯁꯦ ꯇꯝꯃꯨꯔꯅꯨ ꯍꯧꯖꯤꯛꯅꯦ ꯍꯧꯖꯤꯛꯁꯦ ꯃꯤ ꯑꯗꯨꯝ ꯁꯦꯝꯗꯣꯛꯄꯒꯤ ꯑꯥ ꯑꯣꯖꯥꯅ ꯁꯦꯝꯗꯣꯛꯄꯒꯤ ꯐꯤꯕꯝꯗ ꯂꯩꯔꯦꯕ
ꯎꯗꯤ ꯂꯨꯗꯨꯔꯤꯗ ꯉꯥꯢꯈꯣꯀꯣ
ꯍꯧꯖꯤꯛꯀꯥꯟꯖꯦ ꯎꯝ